ꯎ ꯑ ꯑꯩ ꯁꯤ ꯀꯔꯤ ꯍꯥꯏꯒꯗ꯭ꯔꯥ ꯑꯩꯈꯣꯏ ꯂꯕ ꯆꯠꯄ
ꯑꯣ
ꯍꯅꯤꯗꯤ
ꯑꯣ ꯑꯆꯥ ꯑꯆꯥ ꯑ ꯑꯆꯥ
ꯑꯩꯈꯣꯏ ꯃꯔꯨꯞꯁꯤꯡꯒ ꯂꯧꯕ ꯆꯦꯠꯄ
ꯀꯩꯅꯣꯒꯦꯗ꯭ꯔꯥ ꯂꯗ꯭ꯔꯣ
꯭ꯔꯔꯤ ꯍꯥꯏꯕ ꯑꯣ ꯍꯣꯏ ꯖꯪꯒꯜꯗꯅꯤ ꯍꯣꯏ ꯖꯪꯒꯜꯗ ꯅꯪꯅꯤ ꯀꯩꯗꯧꯔꯤꯒꯦ
ꯑꯁ ꯑꯗꯨꯝ ꯊꯝꯂꯒ ꯂꯩꯕꯅꯤꯗ
ꯑꯣ ꯀꯅꯥ ꯀꯅꯥ ꯂꯩꯕ꯭ꯔꯣ
ꯑꯦ ꯑꯩ ꯍꯧꯖꯤꯛ ꯏꯁꯟꯗꯅꯤ
ꯑꯣ
ꯅꯪꯒꯤ ꯈꯣꯏ ꯂꯧꯕꯗꯣ ꯌꯥꯝ ꯌꯥꯝ ꯐꯪꯪꯂꯉꯛꯄ꯭ꯔꯥ
ꯌꯥꯝ ꯐꯔꯛꯇꯦꯗ ꯍꯟꯗꯛꯇꯤ ꯀꯔꯤꯒꯗ꯭ꯔꯥ ꯃꯥꯏ ꯐ꯭ꯂꯥꯋꯔ ꯐ꯭ꯂꯥꯋꯔꯗꯨ ꯂꯩꯇꯕꯅꯤꯅ ꯀꯔꯤ ꯍꯥꯏꯒꯗ꯭ꯔꯣ ꯃꯩ ꯍꯅꯤꯕꯤꯗꯨꯣ ꯑꯗꯨ ꯌꯥꯝ ꯌꯥꯎꯗꯦ ꯍꯣꯏ ꯌꯥꯝ ꯌꯥꯝ ꯊꯣꯛ ꯊꯦꯟꯗꯛꯇꯦ
ꯅꯣꯏꯒꯤ ꯃꯁꯥ ꯃꯁꯥ ꯑ ꯑꯥ ꯃꯁꯥꯗꯤ ꯌꯧꯔꯝꯕ꯭ꯔꯦꯅꯦ ꯑꯗꯨꯗꯤ ꯃꯆꯥꯁꯨ ꯌꯥꯎꯕ꯭ꯔꯣ ꯃꯆꯥꯁꯨ ꯌꯥꯎꯕ꯭ꯔꯣ
ꯃꯁꯥꯅ ꯌꯥꯝꯃꯤꯅ
ꯑꯣ ꯑꯗꯨꯗꯤ ꯑꯗꯨꯗꯤ ꯐꯥꯏꯅꯦ ꯑꯗꯨꯗꯤ
ꯍꯣꯏ ꯃꯆꯥ ꯑꯣꯏꯅ ꯆꯥ ꯊꯣꯡꯉ꯭ꯔ ꯆꯥꯕ ꯇꯥꯔꯦ
ꯑ ꯃꯁꯥ ꯃꯁꯥ ꯃꯁꯥ ꯑꯣꯏꯅ ꯐꯪꯕꯗꯨꯅ ꯍꯦꯟꯅ ꯐꯩꯅꯦꯩ ꯑꯗꯨꯅ ꯍꯦꯟꯅ ꯕꯤꯇꯕꯤꯅꯤ ꯌꯥꯎꯋꯦꯕ
ꯊꯨꯝꯁꯨ ꯊꯨꯝꯕ
ꯑ ꯊꯨꯝꯁꯨ ꯊꯣꯝꯕ ꯑꯗꯨꯅ ꯍꯥꯎꯋꯦ
ꯍꯣꯏ
ꯑꯗꯨꯗꯗ ꯑꯗꯨ ꯃꯆꯥꯗꯨ ꯁꯥꯥꯔꯣ ꯑꯗꯨꯒ ꯍꯤꯗꯥꯛ ꯄꯥꯏꯔꯣ ꯆꯞ ꯆꯥꯔꯅꯤ
ꯍꯤꯗꯥꯛ ꯄꯥꯏꯅꯕꯁꯦ ꯑꯁ ꯍꯤꯗꯥꯛꯁꯦ ꯂꯩ ꯀꯣꯏ
ꯑ ꯑꯥ ꯏꯒ ꯂꯣꯏꯇꯕꯅ ꯐꯥꯏꯗ
ꯍꯣꯏ ꯍꯤꯗꯥꯛ ꯂꯩꯔꯗꯤ ꯈꯨꯗꯥꯗꯤ
ꯑꯗꯨꯗꯤ ꯑꯗꯨ ꯑꯗꯨꯒꯤ ꯑꯩꯈꯣꯏ ꯃꯆꯥ ꯃꯆꯥꯗꯣ ꯑꯗꯨ ꯆꯥꯔꯗꯤ ꯀꯩꯅꯣꯒꯤ ꯑꯁꯦꯡꯕ ꯀꯩꯅꯣꯒꯤ ꯃꯍꯥꯎ ꯂꯥꯛꯀꯅꯤꯕ ꯑ ꯇꯃ ꯑ ꯇꯨꯝꯕ ꯀꯥꯟꯗꯁꯨ ꯃꯔꯥꯡ ꯀꯥꯏꯅ ꯇꯨꯝꯂꯛꯀꯅꯤ ꯑꯗꯨꯅ ꯐꯥꯏ
ꯍꯣꯏ
ꯃꯤ ꯌꯥꯝꯃꯦ ꯆꯠꯄ꯭ꯔꯣ ꯀꯅꯥ ꯀꯅꯥ ꯎꯝ
ꯃꯤ ꯑꯅꯤ ꯃꯤ ꯑꯍꯨꯝ ꯈꯛꯇ ꯆꯠꯂꯦ
ꯑꯗꯨ ꯆꯅꯤ ꯌꯥꯝꯗꯦꯗꯅ ꯑꯗꯨꯗꯤ
ꯍꯣꯏ
ꯃꯥ ꯃꯥ ꯍꯅꯤꯁꯨꯏ ꯑꯥ ꯍꯅꯤꯁꯨ ꯌꯥꯎꯕ꯭ꯔꯥ ꯑꯗꯨ ꯅꯣꯏ ꯂ ꯂꯧꯕ ꯃꯇꯝꯗ
ꯍꯣꯏ ꯈꯔ ꯈꯔꯗꯤ ꯌꯥꯎꯋ ꯌꯥꯝ ꯌꯥꯎꯗꯦꯗ ꯍꯅꯠꯇꯤꯔꯦꯅꯤ ꯁꯤꯖꯅꯤꯅꯀꯣ ꯂꯣꯏ ꯆꯥꯈ꯭ꯔꯕ ꯃꯥꯜꯂꯦ ꯃꯣꯏꯅ
ꯎꯝ ꯃꯣꯏ ꯁꯤꯖꯟꯗꯤ ꯀꯩꯅꯣꯗꯤꯅꯦ ꯍꯧꯖꯤꯛ ꯁꯤꯖꯟ ꯍꯦꯟꯕꯒꯤꯅꯦ ꯑ ꯃꯥꯔꯆ ꯑꯦꯄ꯭ꯔꯤꯜ ꯃꯣꯏꯗꯀꯣ ꯃ ꯍꯣꯏꯗ ꯑꯩꯈꯣꯏꯒꯤ ꯂꯩ ꯂꯩ ꯁꯛꯄ ꯃꯇꯝꯗꯅꯦꯕ ꯑꯗꯨ ꯃꯇꯝꯗꯗꯤ ꯁꯤ ꯃꯥꯒꯤ ꯍꯅꯤꯗꯣ ꯌꯥꯝ ꯌꯥꯝꯒꯅꯤ
ꯍꯣꯏꯗꯤ ꯌꯥꯎꯗ꯭ꯔꯅꯤ ꯃꯣꯏ ꯐ꯭ꯂꯥꯋꯔ ꯂꯩꯇꯕꯅꯤꯅꯀꯣ ꯑ
ꯑ ꯑ ꯑꯗꯨ ꯑꯗꯨꯝ ꯂꯩꯌꯦꯗ ꯆꯝꯄꯥꯛꯇ ꯂꯩꯕꯅꯤꯅ ꯆꯐꯝ ꯆꯠꯐꯝꯁꯨ ꯂꯩꯇꯦ ꯑꯃꯔ ꯇꯨꯨꯝꯐꯝꯗꯤ ꯍꯤꯞꯄꯅꯤ ꯑ ꯇꯨꯨꯝꯐꯝꯗ ꯑꯃꯨ ꯀꯣꯏ ꯍꯤꯞꯄꯅꯤ ꯃꯄꯥ ꯍꯥꯎꯀꯠꯇꯦꯅꯤ ꯗꯤꯤꯟ
ꯍꯣꯏ ꯑꯁ ꯍꯣꯏ ꯑꯩꯈꯣꯏꯗ ꯑꯗꯨ ꯆꯤꯡꯗꯁꯨ ꯍꯟꯗꯛꯇꯤ ꯊꯕꯛ ꯌꯥꯝꯗ꯭ꯔꯦꯗ ꯂꯒꯨꯝꯕ ꯂꯣꯏ ꯂꯣꯏꯁꯤ ꯁꯤꯤꯟꯅꯈ꯭ꯔꯕꯅꯤꯅꯕꯨ ꯐꯥꯝꯒꯨꯝꯕꯁꯨ ꯂꯣꯏ ꯍꯥꯏꯕ ꯂꯣꯏꯔꯦ
ꯎꯝ
ꯑꯗꯨꯅ ꯍꯟꯗꯛꯇꯤ ꯃꯌꯨꯝ ꯃꯌꯨꯝꯗ ꯑꯗꯨꯝ ꯂꯩꯅꯔꯦ ꯍꯟꯗꯛꯇꯤ
ꯑꯥ ꯎꯝ ꯍꯧꯖꯤꯛꯇꯤ ꯊꯕꯛꯁꯨ ꯆꯠꯅꯤꯡꯂꯝ ꯅꯣꯏꯅꯦ ꯕ ꯃꯇꯝꯅꯤꯅ ꯚꯣꯁ ꯅꯥꯕ ꯃꯇꯝꯅꯤꯅ
ꯍꯣꯏ ꯋꯥꯔꯜ ꯀꯞꯅꯤꯅꯀꯣ ꯎꯝ ꯉꯁꯤ ꯅꯨꯡꯗꯥꯡꯗꯤ ꯀꯅꯥꯒ ꯀꯔꯝꯕ ꯀꯥꯎꯟꯇ꯭ꯔꯤ ꯂꯩꯕ꯭ꯔ ꯀꯣ
ꯑꯌꯨꯛ ꯀꯩꯅꯣꯒꯤ ꯄꯨꯡ ꯕꯣꯔꯣꯗꯨꯗꯤ ꯀꯅꯥ ꯀꯅꯥꯔ ꯈꯪꯗ꯭ꯔꯦ ꯑꯩ ꯉꯁꯥꯏ ꯑꯣ ꯌꯦꯡꯉꯦ ꯑꯗꯨꯒ ꯄꯨꯡ ꯄꯨꯡ ꯑꯍꯨꯝ ꯃꯈꯥꯏꯗꯗꯤ ꯑꯥꯔꯖꯦꯟꯇꯤꯅꯥꯒ ꯀꯦꯕꯔꯗꯁꯅꯥꯔꯒꯅꯤ
ꯑꯣ ꯉꯁꯤ ꯂꯩꯕ꯭ꯔꯣ
ꯀꯩꯅꯣꯒꯅꯦ ꯍꯌꯦꯡ ꯑꯌꯨꯛꯀꯣ
ꯑꯣ ꯍꯥꯏꯡ ꯌꯎꯛ
ꯑ ꯑꯌꯨꯛꯅꯦ ꯑꯌꯨꯛ ꯑꯌꯨꯛ ꯉꯟꯇꯥ ꯄꯨꯡ ꯄꯨꯡ ꯑꯍꯨꯝ ꯃꯈꯥꯏꯗ ꯄꯨꯡ ꯑꯦꯂꯚꯦꯟ ꯊꯥꯔꯇꯤ ꯁꯤꯗꯅ ꯀꯅꯥꯅ ꯌꯨ ꯑꯦꯁ ꯌꯨ ꯑꯦꯁ ꯑꯦꯒ ꯀꯣꯂꯣꯕꯤꯌꯥꯔ ꯑꯍꯨꯝ ꯂꯩꯌꯦ ꯎꯝ ꯄꯨꯡ ꯣꯔꯣꯛ ꯑꯦꯂꯚꯦꯟ ꯊꯥꯔꯇꯤꯗ ꯂꯩꯌꯦ ꯑꯃꯨꯛꯀꯥ ꯄꯨꯡ ꯑꯍꯨꯝ ꯃꯈꯥꯏꯗ ꯂꯩꯌꯦ ꯃꯀ ꯁꯚꯦꯟ ꯁꯚꯦꯟ ꯊꯥꯔꯇꯤꯗ ꯀꯣꯂꯦꯝꯣꯕꯤꯌꯥꯒ ꯀꯅꯥ ꯀꯅꯥꯅ ꯀꯅꯥꯔꯛꯒꯅꯤ
ꯑꯣ ꯍꯣꯔꯦꯟ ꯑꯃꯨꯛ ꯌꯦꯡꯤꯕ ꯇꯥꯔꯦꯗꯨꯗꯤ
ꯎꯝ
ꯅꯅꯥꯗꯤ ꯀꯅꯥ ꯁꯞꯄꯣꯔꯠ ꯇꯧꯔꯈ꯭ꯔꯕꯣꯕꯨ ꯑꯩ ꯑꯃ
ꯐꯠꯇꯅ ꯁꯞꯄꯣꯔꯠ ꯇꯧꯋꯤ
ꯑꯁ ꯆ ꯃꯅꯔ ꯍꯦ ꯃꯤꯁꯤ ꯐꯅꯤꯅꯦ ꯍ
ꯑ ꯃꯤꯦꯁꯤ ꯃꯤꯁꯤ ꯐꯦꯡꯉꯅꯤ ꯈꯪꯗ꯭ꯔꯦꯅꯦ ꯑꯥ ꯄꯣꯁꯤꯕꯤꯂꯤꯇꯤꯁꯨ ꯂꯩꯌꯦꯕ ꯉꯝꯅꯤꯡꯉꯦꯀꯣ
ꯍꯣꯏ
ꯄꯣꯜꯗꯣ ꯀꯩꯅꯣꯒꯤ ꯑꯀꯟꯕ ꯇꯤꯝ ꯂꯩꯇꯦꯕ ꯃꯣꯏꯒꯤ ꯄꯣꯜꯗ
ꯑ
ꯑꯗꯒꯤ ꯌꯔꯣ ꯌꯔꯣ ꯎꯝ ꯎꯝ ꯅꯤ ꯌꯨꯔꯣꯞ ꯀꯟꯇ꯭ꯔꯤ ꯄꯣꯠꯇꯨꯗꯤ ꯏꯁ ꯀꯟꯕ ꯉꯥꯛꯇꯅꯤ ꯄꯣꯔꯇꯨꯒꯒꯥꯜ ꯌꯥꯎꯋꯦ ꯃꯣꯒꯣꯔꯣꯀꯣ ꯌꯥꯎꯋꯦ ꯅꯤꯗꯔ ꯂꯦꯟ ꯌꯥꯎꯋꯦ ꯑꯗꯨꯒ ꯐ꯭ꯔꯥꯟꯁ ꯌꯥꯎꯋꯦ ꯕ꯭ꯔꯥꯖꯤꯜ ꯌꯥꯎꯋꯦ ꯀꯣ ꯍꯧꯖꯤꯛ ꯀꯟꯕ ꯀꯟꯇ꯭ꯔꯤ ꯑꯍꯨꯝ ꯃꯔꯤ ꯃꯉꯥꯗꯤ ꯁꯤꯈ꯭ꯔꯦꯗꯅ ꯀ꯭ꯔꯣꯁꯤꯌꯥꯁꯨ ꯁꯤꯈ꯭ꯔꯦ ꯑꯗꯨꯒ ꯅꯤꯗꯔꯂꯦꯟꯁꯨ ꯁꯤꯈ꯭ꯔꯦ ꯑꯣꯖꯥ ꯑꯅꯤꯁꯨ ꯇꯠꯈ꯭ꯔꯦ ꯌꯦꯡꯉꯇ
ꯑꯁ ꯍꯥꯏꯗꯤ ꯖꯔꯃꯅꯤꯅꯣ ꯀꯃꯥꯏꯅꯔꯃꯤꯅꯤ ꯈꯟꯕꯅꯤꯅꯤ
ꯎꯝ ꯑꯦꯁ ꯌꯥꯗ꯭ꯔꯦ ꯌꯥꯝꯃꯅꯤ ꯍꯟꯗꯛꯁꯤꯦ
ꯑꯣꯖꯃꯗꯤ ꯀ ꯀꯜꯂꯤꯀꯣ ꯐꯥꯁꯇ ꯐꯥꯔꯁꯇꯗꯤ
ꯑꯥ ꯎꯝ ꯅꯣꯏꯅ ꯁꯥꯎꯗꯤ ꯑꯔꯦꯕꯤꯌꯥꯗ ꯒꯍ ꯃꯉꯥ ꯄꯤ ꯇꯔꯨꯛ ꯇꯔꯦꯠ ꯄꯤꯕꯗꯣ
ꯍꯣꯏ ꯌꯥꯗ꯭ꯔꯤꯅꯤ
ꯎꯝ
ꯣꯛ ꯑꯥꯎ ꯌꯥꯎꯕꯒ ꯁꯤꯈ꯭ꯔꯦꯅꯤ ꯑꯁ ꯄꯥ ꯎꯈ꯭ꯔꯦꯗꯏꯗꯤ
ꯍ ꯄꯥꯏ ꯂꯩ ꯏꯇ꯭ꯔꯦ
ꯍꯣꯏ ꯑꯁ ꯖꯄꯥꯟꯁꯨ ꯅꯨꯡꯁꯤꯌꯦ ꯍꯥꯏꯗꯤ
ꯑꯥ ꯖꯄꯥꯟꯗꯨ ꯑꯁ ꯁꯤꯡꯕꯅꯤ ꯅꯪꯒꯤ ꯏꯃꯣꯁꯟ ꯎꯠꯄꯗꯨꯀꯣ ꯌꯥꯝ ꯅꯨꯡꯁꯤꯌꯦꯕ
ꯎꯝ
ꯃꯣꯏ ꯁꯤꯁꯨ ꯐꯥꯔꯁ ꯇꯥꯏꯝꯅꯦ ꯔꯪ ꯑꯣꯐ ꯊꯥꯔꯇꯤ ꯇꯨ ꯀꯥꯈꯛꯄꯗ
ꯑꯣ ꯁꯤ ꯋꯥꯔꯜ ꯀꯥꯞꯁꯤꯗ
ꯁꯨꯀꯥ ꯁꯨꯀꯥ ꯀꯥꯗ꯭ꯔꯦ ꯆꯥꯡꯕꯨꯗꯤ ꯆꯪꯉꯦ ꯑꯗꯨꯒ ꯂꯤꯛꯇꯒꯤꯀꯣ ꯂꯤꯛ ꯂꯤꯛꯇꯒꯤ ꯑꯃꯨꯛꯀ ꯆꯠꯄꯀꯣ
ꯑꯣ
ꯃꯣꯏꯅ ꯑꯍꯥꯟꯕ ꯑꯍꯥꯟꯕ ꯀꯩꯅꯣꯒꯤ ꯏꯁꯇꯦꯖꯅꯤ ꯃꯣꯏꯁꯦ ꯋꯥꯔꯜ ꯀꯞ ꯅꯝꯗꯕꯁꯨ ꯃꯣꯏꯒꯤꯁꯦ ꯔꯦꯀꯣꯔꯠꯇ ꯂꯩ ꯁꯔꯦꯗꯅ ꯑꯩꯈꯣꯏ ꯑꯦꯁꯤꯌꯥꯟ ꯀꯟꯇꯤꯅꯦꯟꯗ ꯔꯃꯣ ꯐꯔꯤꯠꯇꯨ ꯀꯥꯕ ꯀꯟꯇ꯭ꯔꯤ ꯂꯩꯇꯦ ꯍꯥꯏꯅꯦ ꯖꯄꯥꯟꯅ ꯐꯥꯔꯁꯅꯦ
ꯑꯣ ꯑꯩꯈꯣꯏ ꯑꯦꯁꯤꯌꯥꯗꯁꯦ ꯑꯣ
ꯑꯦꯁꯤꯌꯥꯒꯤ ꯀꯣꯟꯟꯇꯤ ꯅꯅꯀ
ꯑꯩꯈꯣꯏ ꯑꯦꯁꯤꯌꯥꯁꯦ ꯕꯣꯜꯗꯤ ꯐ ꯄꯥꯛ ꯍꯩꯇꯕ ꯃꯥꯜꯂꯤꯦꯀꯣ
ꯑꯥ ꯌꯥꯗ꯭ꯔꯦꯅꯦ ꯍꯩꯕꯨꯗꯤ ꯂꯩꯌꯦ ꯑꯗꯨꯒ ꯑꯃꯈꯛꯇꯗꯤ ꯎꯄꯥꯏ ꯂꯩꯇ꯭ꯔꯔꯤꯗꯅ
ꯍꯣꯏ
ꯑꯩꯈꯣꯏ ꯏꯟꯗꯤꯌꯥꯒꯤꯁꯨ ꯕꯩꯆꯨꯡ ꯕꯨꯇꯤꯌꯥ ꯂꯩꯌꯦ ꯑꯗꯨꯒ ꯁꯨꯅꯤꯛ ꯁꯨꯇ꯭ꯔꯤ ꯂꯩ ꯑꯗꯨꯒꯤ ꯃꯣꯏ ꯃꯁꯥ ꯈꯛꯇꯗꯤ ꯎꯄꯥꯏ ꯂꯩꯇꯦꯗꯅ ꯇꯤꯝꯋꯔꯛ ꯑꯣꯏꯕꯅꯤꯀ ꯏꯟꯗꯤꯌꯥꯗꯤ ꯀ꯭ꯋꯥꯂꯤꯐꯥꯏ ꯇꯧꯅꯤꯡꯉꯥꯏ ꯃꯥꯡꯗꯅꯤ ꯍꯧꯖꯤꯛ ꯏꯇꯥꯂꯤ ꯐꯥꯎꯁꯨ ꯑꯝ ꯏꯇꯥꯂꯤ ꯐꯥꯎ ꯋꯥꯔꯜ ꯀꯥꯞ ꯆꯝꯄꯤꯌꯣꯟ ꯂꯧꯕ ꯇꯤꯝ ꯀꯟꯇ꯭ꯔꯤꯁꯨ ꯍꯧꯖꯤꯛꯐꯥꯎ ꯀ꯭ꯋꯥꯂꯤꯐꯥꯏ ꯇꯧꯕ ꯉꯝꯗ꯭ꯔꯦꯅꯦ ꯌꯦꯡꯛꯇꯣ
ꯌꯥꯝ ꯂꯨꯕ ꯖꯠꯅꯤꯗꯣ ꯀ꯭ꯋꯥꯂꯤꯐꯥꯏ ꯇꯧꯅꯤꯡꯉꯁꯤꯕꯣ
ꯑꯩ ꯌꯥꯝꯂꯅꯦ
ꯍꯣꯏ
ꯏꯇꯥꯂꯤ ꯏꯇꯥꯂꯤ ꯃꯃꯤꯡ ꯆꯠꯄ ꯐꯥꯎꯁꯨ ꯀ꯭ꯋꯥꯂꯤꯐꯥꯏ ꯇꯧꯕ ꯉꯝꯗꯣꯏꯅꯦ ꯌꯦꯡꯉꯗꯣ
ꯍꯣꯏ
ꯋꯥꯟ ꯅꯥꯏꯟꯇꯤ ꯐꯥꯏꯚ ꯀꯟꯇ꯭ꯔꯤ ꯂꯩꯕ ꯃꯇꯝꯗ ꯍꯧꯖꯤꯛꯁꯦ ꯑꯔꯥꯎꯟ ꯐꯣꯔꯇꯤ ꯀꯟꯇ꯭ꯔꯤ ꯉꯥꯛꯇꯅꯦꯕ ꯀ꯭ꯋꯥꯂꯤꯐꯥꯏ ꯇꯧꯕ
ꯑꯣ ꯍꯅꯆ
ꯀ꯭ꯋꯥꯂꯤꯐꯥꯏ ꯇꯧꯕ ꯀꯟꯇ꯭ꯔꯤꯗ ꯑꯦꯁ ꯁꯤ ꯑꯦꯝ ꯂꯥꯏꯕꯛ ꯐꯥꯈ꯭ꯔꯒꯅꯤ
ꯍꯣꯏ ꯑꯁ ꯖꯔꯃꯅꯤ ꯎ ꯍꯦꯔꯗꯤ
ꯎꯝ
ꯌꯥꯝ ꯀꯟꯅ ꯂꯧꯧꯗ꯭ꯔꯤꯗꯣ ꯑꯃꯨꯛ ꯁꯤꯈꯤꯕ ꯃꯥꯂꯦ ꯑꯁ
ꯎꯥ ꯌꯥꯔꯒꯗꯤ ꯄꯣꯔꯇꯨꯒꯥꯜꯁꯨ ꯁꯤꯒꯅꯤ ꯑꯥꯔꯖꯦꯟꯇꯤꯅꯥꯒꯤꯗ ꯃꯟꯗꯦꯗꯀꯣ ꯑ ꯁꯄꯦꯟꯒ ꯑꯥ ꯁ꯭ꯄꯦꯒ ꯄꯨꯟꯒꯅꯤ
ꯑꯣ ꯃꯣꯏ ꯏꯁꯄꯦꯟꯒ ꯇꯧꯒꯗ꯭ꯔꯣ
ꯑꯥ
ꯑꯣ ꯑꯁ ꯑꯗꯨꯗꯤ ꯑꯣ ꯑꯗꯨꯗꯤ ꯏꯁꯄꯦꯟꯗ ꯉꯝꯕ ꯌꯥꯏꯀꯣ ꯉꯔꯥꯡ ꯏꯁꯄꯦꯟꯒꯤꯗꯨꯝ ꯄ꯭ꯂꯦꯗ ꯍꯧꯖꯕ
ꯑꯗꯨꯒ ꯏꯁꯄꯦꯟꯗꯤ ꯏꯁꯇꯥꯔ ꯄ꯭ꯂꯦ ꯑꯅꯤ ꯌꯥꯝ ꯐꯥꯎ ꯐꯕ ꯑꯅꯤ ꯏꯟꯖꯨꯔꯤ ꯂꯩꯕꯒꯤꯅꯤ
ꯍꯣꯏ
ꯅꯤꯀꯣꯝ ꯑꯋꯌꯝ ꯋꯂꯤꯌꯝ ꯅꯤꯀꯣ ꯇ ꯅꯤꯀꯣ ꯋꯂꯤꯌꯝ ꯇ ꯒ꯭ꯔꯣ ꯅꯦꯒ꯭ꯔꯣ ꯃꯆꯥ ꯅꯦꯒ꯭ꯔꯣ ꯄꯥꯈꯪꯅ ꯃꯥ ꯀꯩꯅꯣ ꯂꯤꯛꯇꯛꯇꯨꯗꯤ ꯆꯪꯉꯤ ꯑꯗꯨꯒꯤ ꯂꯤꯛꯇꯛꯇꯨꯒꯤ ꯃꯥ ꯁꯣꯛꯄꯒꯤ ꯀꯩꯅꯣ ꯏꯟꯖꯨꯔꯤ ꯇꯧꯕꯒꯤ ꯃꯥ ꯆꯪꯅꯕꯅꯦꯕ ꯑꯅꯤ ꯑꯃꯨꯛꯀ ꯑꯃꯁꯨ ꯂꯩꯌꯦ
ꯑꯁꯤꯁꯦ ꯏꯁꯄꯦꯟ ꯃꯆꯥ ꯑꯃ ꯂꯥꯃꯤꯅꯤ ꯌꯥꯃꯥꯜ ꯍꯥꯏꯕꯗꯨ
ꯑꯥ
ꯑꯗꯨꯁꯨ ꯍꯅꯤ ꯍꯣꯏ ꯀꯟꯕꯗꯤ ꯀꯜꯂꯤ ꯑꯗꯨ ꯅꯨꯄꯥꯗꯨꯁꯨ
ꯑꯥ ꯃꯥ ꯐꯥꯔꯁ ꯇꯥꯏꯝꯅꯤꯅ ꯍꯧꯖꯤꯛ ꯆꯪꯕ
ꯑꯣ ꯑꯉꯥꯡ ꯑꯣꯏꯔꯒ ꯌꯥꯝ ꯀꯟꯕ ꯋꯥꯅꯤ
ꯑ ꯑꯗꯨꯗꯤ ꯑꯩꯠꯇꯤꯟ ꯑꯩꯠꯇꯤꯟ ꯌꯧꯔꯕꯅꯦ ꯆꯍꯤꯗꯣ ꯌꯥꯝ ꯑꯉꯥꯡ ꯑꯣꯏꯗꯩꯅ ꯑꯟꯗ ꯑꯟꯗꯔ ꯇ ꯑꯟꯗꯔ ꯇꯤꯅꯦꯖꯅꯤꯕ ꯇꯁꯨ ꯣꯂ ꯃꯥꯗꯤ ꯆ ꯆ ꯆꯟꯗꯤ ꯈꯔꯦꯅꯥ ꯃꯥꯒꯤ ꯅꯒꯤ ꯔꯦꯀꯗꯤ
ꯑꯣ ꯑꯗꯨ ꯌꯥꯝꯃ ꯅꯣꯏꯗꯤ ꯇꯝꯄꯥꯛꯇ ꯀꯔꯤ ꯀꯔꯤ ꯏꯟꯆꯪ ꯑꯗꯨꯝ ꯆꯥꯔ ꯂꯩꯕ꯭ꯔꯥ
ꯑꯁ ꯀꯩꯅꯣꯒꯤ ꯕꯤꯇꯜꯒꯗ ꯑꯗꯨꯒ ꯀꯣꯄꯤ ꯃꯅꯥ ꯃꯁꯥꯕꯔꯦ
ꯑꯣ
ꯑꯗꯨꯗꯒꯤ ꯟꯖꯥꯎꯒ ꯑ ꯟꯖꯥꯎꯒ
ꯑꯥ
ꯌꯦꯁꯥꯡ ꯎꯝ ꯑꯗꯨꯃꯥꯏꯅ ꯆꯥꯔꯗꯤ ꯎꯄꯥꯏ ꯂꯩꯇ꯭ꯔꯦꯅꯦ ꯌꯦꯟꯁꯥꯡ ꯐ꯭ꯔꯦꯁ ꯐ꯭ꯔꯦꯁ ꯂꯩꯇꯕꯅꯤꯅ
ꯍꯣꯏ
ꯅꯪꯒꯤꯗ ꯑꯥꯂꯨ ꯑꯃꯨꯛꯀ ꯆꯥꯔꯛꯀꯅꯤ ꯑꯃꯨꯛꯀ ꯍꯋꯥꯏ ꯆꯥꯒꯅꯤ
ꯍꯣꯏ ꯇꯝꯄꯥꯛꯇꯗꯤ ꯃꯍꯧꯁꯥꯅꯤꯅ ꯑꯃ
ꯎꯝ ꯇꯝꯄꯥꯛꯒꯤ ꯌꯦꯟꯁꯥꯡꯅꯤ ꯁꯤꯈꯣꯏꯗꯤ ꯑꯂꯨꯒ ꯍꯋꯥꯏꯒꯨꯝꯕꯗꯤꯀꯣ
ꯍꯣꯏ ꯃꯥꯅꯤ
ꯎꯝ
ꯆꯤꯡꯗ ꯂꯩꯔꯗꯤ ꯈꯔ ꯐꯥꯒꯗꯧꯕ
ꯑ ꯆꯤꯡꯗꯨꯗꯤ ꯑꯩꯁ ꯌꯥꯝ ꯑꯦꯟꯁꯥꯡ ꯐ꯭ꯔꯦꯁ ꯐ꯭ꯔꯦꯁ ꯂꯩꯗꯅ
ꯍꯣꯏ
ꯑꯩꯈꯣꯏꯅ ꯆꯥꯅꯤꯡꯕ ꯆꯥꯒꯅꯤ ꯁꯧꯒ꯭ꯔꯤꯁꯨ ꯐ꯭ꯔꯦꯁ ꯆꯥꯒꯅꯤ ꯄꯥꯝꯕꯤꯗꯒꯤ ꯍꯦꯛ ꯍꯦꯛꯂꯒꯀꯣ ꯑꯗꯨꯝꯆꯠ ꯐꯪꯉꯤ ꯎꯁꯣꯏꯁꯨ ꯄꯨꯔꯥ ꯐ꯭ꯔꯦꯁ ꯐꯪꯉꯤꯗꯅ ꯁꯤꯗꯗꯤ ꯑꯩꯁ ꯑꯥ ꯑꯩꯈꯣꯏ ꯆꯤꯡꯅꯗꯤ ꯑꯩꯈꯣꯏ ꯆꯤꯡꯅꯤꯒꯤ
ꯀꯩꯅꯣꯒꯤ ꯃꯥꯒꯤ ꯂꯧꯊꯣꯛꯂꯒ ꯄꯨꯔꯛꯀꯅꯤ ꯑꯗꯨꯗꯤ ꯈꯥꯕ ꯍꯧꯔꯦꯕ
ꯍꯣꯏ
ꯑꯩꯈꯣꯏꯗꯗꯤ ꯆꯤꯡꯗꯨꯗꯤ ꯄꯨꯔꯥ ꯐ꯭ꯔꯦꯁ ꯐ꯭ꯔꯦꯁꯅꯦꯕ
ꯍꯣꯏ
ꯆꯤꯡꯗ ꯂꯩꯕ ꯃꯤꯅ ꯈꯔ ꯀꯨꯏꯅ ꯍꯤꯡꯒꯗꯧ ꯃꯥꯜꯂꯤꯦꯕ ꯌꯥꯕ ꯊꯥꯖꯗ꯭ꯔꯦꯗ
ꯎ ꯑꯁꯦꯡꯕꯅꯦ ꯑꯩꯁꯨ ꯁꯤ ꯑꯁꯤꯗ ꯂꯥꯛꯄ ꯃꯇꯝꯗ ꯊꯥ ꯑꯃ ꯁꯨꯔꯦꯑꯦ ꯑꯗꯨꯒ ꯑꯩ ꯌꯥꯗ꯭ꯔꯦꯅ ꯑꯦꯛꯁꯔꯁꯥꯏꯁ ꯇꯧꯗꯕ ꯑꯩꯈꯣꯏꯅ ꯂꯥꯎ ꯁꯨꯔꯒ ꯍꯦꯛ ꯇꯣꯛꯄ ꯃꯇꯝꯗ ꯍꯛꯆꯥꯡꯁ ꯅꯨꯡꯉꯥꯏꯇ꯭ꯔꯦꯅꯦ ꯐꯠꯇ꯭ꯔꯦꯅꯦ
ꯍꯣꯏ
ꯁꯨꯔꯒ ꯑꯦꯛꯁꯔꯁꯥꯏꯁ ꯇꯧꯔꯒ ꯑꯗꯨꯃꯥꯏꯅ ꯈꯔ ꯋꯥꯕ ꯃꯇꯝꯁꯨ ꯂꯩ ꯀꯣ ꯑꯗꯒꯤ ꯌꯥꯝ ꯆꯥꯛꯁꯨ ꯍꯥꯎꯔꯒ ꯆꯥꯕ ꯃꯇꯝ ꯂꯩꯌꯦ ꯑꯗꯨ ꯑꯗꯨꯅ ꯍꯦꯟꯅ ꯐꯥꯏꯔ ꯁꯤꯗꯗꯤ ꯊꯕꯛꯁꯨ ꯂꯩꯇꯦ ꯂꯥꯏꯔꯤꯛ ꯄꯥꯗ꯭ꯔꯗꯤ ꯑꯃꯨꯛꯀ ꯇꯨꯝꯔꯒ ꯂꯩꯒꯅꯤ ꯐꯣꯟ ꯌꯦꯡꯕ ꯑꯦ ꯍꯥꯞꯀꯠꯂꯒꯀꯣ ꯇꯅꯦꯕ
ꯑꯩ
ꯑꯗꯨꯒꯣ ꯆꯤꯡꯗ ꯂꯩꯔꯒ ꯑꯦꯛꯁꯔꯁꯥꯏꯁ